ꯌꯥꯏ ꯌꯥ ꯇꯔ ꯐꯥꯏꯕ
ꯎꯝꯗꯥꯎꯗꯦ ꯑꯅꯤ ꯍꯨꯃꯥꯡꯉꯦ
ꯆꯠꯂꯦ ꯑꯗꯨꯗꯤ ꯆꯠꯅꯤꯒ ꯀꯌꯥꯅꯣ ꯐꯪꯉꯦ
ꯀꯦꯌꯥꯕ
ꯆꯅꯤꯒ ꯆꯅꯤꯒ ꯇꯔꯥꯉꯥꯗꯔꯝ ꯐꯪꯉꯦꯕ ꯉꯍꯪꯡꯒꯩ ꯆꯍꯨꯝ ꯆꯥꯇ꯭ꯔꯨꯛ ꯐꯪꯕ ꯄꯣꯏꯟꯗꯣ
ꯎꯝ ꯌꯥꯝ ꯐꯖꯅ ꯁꯥꯟꯅꯔꯗꯤ ꯀꯩꯅꯣ ꯇꯧ ꯃꯥꯜꯂꯦ ꯌꯥꯝ ꯐꯪ ꯃꯥꯜꯂꯦ
ꯎꯝ ꯌꯥꯝ ꯐꯖꯅ ꯃꯤꯅꯤꯠ ꯀꯨꯟ ꯃꯤꯅꯤꯠ ꯀꯨꯟꯊ꯭ꯔꯥꯃꯨꯛ ꯁ ꯁꯥꯔꯛꯒꯗꯕꯅꯤꯅ ꯆꯦꯡꯕꯅꯦ
ꯌꯥꯝꯐꯪ ꯑꯣꯏ ꯆꯞ ꯃꯥꯟꯅꯩꯗ
ꯕ‌ꯣꯟꯁꯤꯒꯤ ꯃꯇꯨꯡꯏꯟꯅ ꯄꯩꯁꯥ ꯐꯪꯉꯗꯤ ꯅꯩꯔ‌ꯣ ꯄꯩꯁꯥ ꯑꯑ ꯌꯩꯔꯅꯤ
ꯎꯝ
ꯑꯪ ꯋꯣꯏ ꯕꯣꯟ ꯌꯦꯡꯗ‌ꯣꯏꯑ‌ꯣꯏꯔ‌ꯦ
ꯎꯝ
ꯑ‌ꯩꯗꯤ ꯌꯦꯡꯅꯤ
ꯁꯄꯦꯟꯒ ꯐ꯭ꯔꯥꯟꯁꯀ
ꯀꯅꯥꯅ ꯀꯥꯟꯅꯤ ꯍꯥꯏ ꯉꯝꯗꯦꯗ
ꯑꯔꯖꯦꯟꯇꯤꯅꯥ ꯏꯪꯂ ꯏꯪꯂꯜꯅ ꯀꯥꯕꯩ ꯆꯥꯖ
ꯍꯜꯂꯣ ꯑꯝ ꯋꯤꯟ ꯑꯣꯏꯕꯩ ꯄꯔꯁꯦꯟꯗꯤ ꯖꯨꯔꯜꯒꯈꯦꯅꯤ
ꯅ ꯍꯦꯜꯂꯦ ꯐ꯭ꯔꯥꯟꯁꯅ ꯈ꯭ꯋꯥꯏ ꯍꯦꯜꯂꯦ ꯏꯪꯪꯂ ꯃꯊꯪ ꯁꯄ ꯍ ꯆꯅꯥ ꯀꯥꯏꯄꯤ ꯇ
ꯈꯪꯗꯦꯅꯦ ꯑꯗꯨ
ꯑꯥꯔꯖꯦꯟꯇꯤꯅꯥ ꯑꯥꯔꯖꯦꯟꯇꯤꯅꯥ ꯑꯥꯔꯖꯦꯟꯇꯤꯅꯥ ꯑꯥꯔꯖꯦꯟꯇꯤꯅꯥ ꯑꯃ ꯀꯦꯔꯂꯒꯤ ꯂ‌ꯣ ꯇꯔꯤꯟ ꯂꯩꯕꯗ‌ꯣ ꯂꯩꯗꯅ
ꯈꯪꯗꯦ
ꯈꯪꯕ꯭ꯔ ꯑꯁ ꯀꯔꯣꯔ ꯀꯔꯣꯔ ꯃꯉꯥ ꯇꯔꯨꯛꯀ ꯐꯪꯕ ꯂꯣꯇ꯭ꯔꯤ ꯑꯃ ꯂꯩꯔꯤꯗꯤ ꯈꯔ ꯂꯥꯛꯑꯦ
ꯎꯝ
ꯑꯁꯦꯡꯕꯅ ꯈꯪꯗꯦꯕ ꯀꯂꯔꯁꯨ ꯌꯥꯝ ꯂꯩꯌꯦꯕ ꯅꯣꯡꯃꯇꯪ ꯐꯥꯎꯔꯗꯤ ꯎꯝ
ꯑꯦ ꯄꯥꯎ ꯃꯤ ꯂꯩꯕꯣꯟꯗ
ꯕꯣꯅꯤꯝ ꯀꯃꯥꯏꯅ ꯄꯩꯁꯥ ꯄꯥꯏꯔꯣ ꯈꯪꯗꯦꯕ
ꯀꯅꯥꯅꯣ
ꯕꯣꯅꯤꯌꯝ ꯗꯣ ꯂꯝꯒ ꯀꯣꯏ ꯆꯠꯄꯅꯦ ꯌꯥꯝ ꯗꯨꯕꯥꯏꯒ ꯄꯩꯁꯥꯁꯨ ꯌꯥꯝ ꯄꯥꯏꯌꯦꯕ ꯀꯃꯥꯏꯅ ꯇꯧꯋꯔꯣꯝ ꯑꯗꯨꯃꯥꯏꯅ ꯆꯠꯂ ꯃꯥ ꯂꯣꯏ ꯆꯠꯂꯝꯃꯅꯤ ꯂꯝ ꯁꯨꯅꯕ
ꯎꯝ
ꯗꯨꯕꯥꯏ ꯆꯠꯂꯝꯃꯅꯤ ꯑꯩ ꯆꯠꯂꯝꯃꯅꯤ ꯕꯦꯡꯀꯣꯛ ꯆꯠꯂꯦ ꯑꯃ
ꯎꯝ
ꯚꯦꯕꯣꯀꯥꯏꯁꯤꯅ ꯑꯩꯅꯦ ꯑꯩꯈꯣꯏ ꯆꯠ ꯌꯥꯏ ꯄꯣꯠꯅꯤꯅꯦ ꯏꯁꯁꯥꯁꯨ ꯄꯥꯏꯔꯗ꯭ꯔꯁꯨ ꯌꯥꯝꯅꯦ ꯃꯣꯏꯗꯤ
ꯄꯥꯏꯗꯗꯤ ꯅꯨꯡꯉꯥꯏꯇ‌ꯦꯗ ꯃꯗꯨ
ꯐꯔꯤꯅꯦ
ꯄꯁ ꯐꯇꯤ ꯆꯪꯅꯤꯗ
ꯄꯥꯁꯄꯣꯔꯠ ꯍꯥꯏꯁꯦ ꯕꯤꯁꯥ ꯅꯝꯕꯗꯨꯅꯦ ꯄꯥꯁꯄꯣꯔꯠꯁꯤꯗꯅꯦ ꯕꯤꯁꯥ ꯅꯝꯗꯣꯏꯁꯦ ꯑꯗꯨꯒꯅꯦ ꯆꯠꯇꯣꯏꯁꯤꯅ ꯂꯝ ꯆꯠꯄ ꯍꯥꯏꯁꯦ ꯕꯤꯁꯥꯒ ꯄꯥꯁꯄꯣꯠꯒ ꯇ‌ꯣꯉꯥꯟꯕ ꯅꯠꯇꯦ ꯄꯥꯁꯄꯣꯔꯠ ꯍꯥꯏꯁꯤꯅ ꯑꯩꯈꯣꯏꯒꯤ ꯄꯥꯁꯕꯨꯛꯇꯣ ꯑꯗꯨꯃꯥꯏꯅ
ꯅꯝꯃꯛꯀꯗꯕ
ꯑꯗꯨꯗ ꯅꯝꯗꯣꯏꯅꯦ ꯑꯩꯈꯣꯏ ꯆꯠꯇ‌ꯣꯏ ꯂꯝꯗꯨꯏ ꯃꯇꯨꯡ ꯏꯟꯅ ꯗꯦꯠ ꯀꯩꯀꯥ ꯊꯥꯔꯒ ꯁꯤꯗꯩ ꯁꯤꯐꯥꯎ ꯂꯩꯕꯒꯤꯅ ꯑꯗꯨꯏ ꯃꯅꯨꯡꯗꯨꯗ ꯍꯜꯍꯧꯗꯕꯗꯤ ꯌꯥꯗꯦ
ꯁꯥꯡꯗꯕꯗꯤ ꯌꯥꯗ꯭ꯔꯣ
ꯍꯟꯗꯕꯩꯁꯨ ꯂꯩꯔꯝꯒꯅꯤ ꯄꯩꯁ ꯇꯤꯡꯉꯝ ꯒꯅꯤ ꯑꯗꯨ ꯄꯦꯄꯔꯗꯣ ꯑꯃꯨꯛ ꯂꯣꯏꯈ꯭ꯔꯗꯤ ꯑꯝꯗꯦꯠ ꯑꯃꯨꯛ ꯇꯧꯗꯣꯏꯕ ꯄꯦꯁ ꯀꯌꯥꯅꯣꯝ ꯑꯣꯏꯕꯅꯦꯕ ꯚꯤ ꯑꯥꯏ ꯄꯤ ꯒꯤꯅ ꯌꯥꯝꯕꯅꯦ ꯄꯦꯁ ꯅꯣꯔꯃꯦꯜ ꯄꯥꯔꯁꯟ ꯒꯤꯅ ꯑꯃꯨꯛ ꯌꯥꯝꯗ
ꯀꯣꯏꯕ ꯆꯠꯄ ꯌꯥ
ꯁꯣꯏꯁꯨꯦ ꯄ꯭ꯂꯦꯒ ꯂꯩꯅꯅꯨꯡ ꯍꯥꯏ ꯅ ꯄ꯭ꯂꯦꯅꯒ ꯂꯩ ꯉꯝꯃꯗꯤ
ꯆꯥꯇꯤꯅꯤ ꯆꯩ ꯆꯩ ꯈꯨꯗꯤꯡꯒꯤ
ꯏꯁꯄꯥꯏꯁ ꯖꯦꯠ ꯀꯥꯗꯣ ꯃꯅꯤꯄꯨꯔ ꯃꯩ ꯃꯩꯇꯩ ꯃꯆꯥꯅꯅ ꯈꯪꯗꯦ ꯃꯅꯤꯄꯨꯔꯗ ꯑꯃꯗꯤ ꯏꯁꯄꯥꯏꯁ ꯖꯦꯠꯀ ꯂꯩꯕꯅꯤ ꯃꯥꯒꯤ ꯁꯥꯔꯕꯤꯁ ꯇꯧꯕꯅꯦ
ꯈꯪꯗꯦ
ꯃꯌꯥꯝꯅ ꯃꯩꯇꯩꯗꯗꯤ ꯑꯣꯏ ꯃꯅꯤꯄꯨꯔꯗꯩꯗꯤ ꯑꯣꯏꯕꯅꯦꯕ ꯏꯁꯄꯥꯏꯁ ꯖꯤꯠꯀꯤ ꯃꯄꯨꯗꯣ
ꯎꯝ
ꯂꯩ ꯌꯥꯏꯗ
ꯈꯝꯕꯩ ꯆꯥꯔꯁ ꯇꯨꯅꯦ ꯃꯣꯏ ꯆꯌꯣꯜꯒꯤ ꯊꯤꯗꯣꯏꯗꯣ
ꯊꯧꯎ ꯀꯩꯀꯥ ꯃꯦꯟꯇꯦꯅꯦꯟꯁ ꯇꯣꯡꯉꯤꯅꯤꯗ ꯌꯥꯝ ꯊꯤꯅ ꯅꯣꯏ ꯆꯍꯤ ꯑꯅꯤ ꯑꯍꯨꯝꯗ ꯑꯗꯨꯛ ꯍꯟꯖꯤꯜꯂꯝꯒꯅꯤ ꯉꯩ ꯈꯋ꯭ꯥꯏꯗꯩꯩ ꯄꯩꯁꯥ ꯄꯥꯏꯔꯤ ꯅꯦꯠꯋꯥꯛ ꯇꯧꯕ ꯏꯌꯥꯔꯇꯦꯜ ꯕꯣꯇꯥ ꯒꯥꯏꯁꯦ
ꯎꯝ
ꯍꯣꯏ ꯃꯣꯏꯗꯤ ꯑꯗꯨꯝ ꯅꯨꯡꯆꯥꯏ ꯆꯪꯗ ꯌꯥꯗꯕ ꯁꯨꯝ
ꯎꯝ ꯑꯩꯈꯣꯏꯕꯥꯎꯇ ꯊꯥ ꯑꯃꯗ ꯂꯨꯄꯥ ꯆꯍꯨꯝꯗꯤ ꯑꯗꯨꯝ ꯍꯟꯂꯦꯕ ꯌꯥꯝꯗ꯭ꯔꯕꯗ ꯑꯩꯈꯣꯏ ꯏꯃꯨꯡꯗꯗ ꯑꯩꯈꯣꯏ ꯏꯃꯨꯡ ꯃꯤ ꯃꯉꯥ ꯆꯍꯨꯝ ꯃꯉꯥ ꯂꯤꯁꯤꯡ ꯑꯃ ꯆꯧꯉꯥ ꯐꯅꯌꯥꯝ ꯍꯜꯂꯦꯕ ꯃꯅꯤꯄꯨꯔꯗꯩ ꯊꯥ ꯑꯃꯥꯗ ꯐꯅꯌꯥꯝ ꯀꯣꯠꯈꯠꯂꯝꯒꯅꯤ ꯔꯤꯆꯥꯔꯖꯇ
ꯈꯣꯝꯒꯠꯂꯝꯒꯅꯤ
ꯀꯣꯔ ꯀꯣꯔ ꯒꯨꯝꯕꯥ ꯈꯣꯝꯒꯠꯂꯝꯒꯅꯤ
ꯌꯨꯝ ꯆꯠꯇꯔꯦ ꯑꯁ ꯉꯁꯥꯏꯅ ꯃꯤꯅꯤꯠ ꯃꯉꯥ ꯁꯤ ꯇꯥꯏꯃꯤꯡꯗꯅꯤꯕ ꯀꯣꯜ ꯇꯠꯂꯤꯗꯣ ꯃꯤꯅꯤꯠ ꯃꯉꯥ ꯁꯥꯏꯗꯅꯦꯕ ꯇꯜꯂꯤꯗ
ꯁꯦꯝꯃꯝꯗꯧ ꯃꯥꯜꯂꯦ ꯃꯣꯏ
ꯈꯪꯗꯦ ꯂꯥꯛꯈꯤꯗ꯭ꯔꯥ ꯈꯪꯗꯦ ꯀꯨꯟꯒꯤ ꯃꯈꯥ ꯈꯪꯗ꯭ꯔꯤ ꯂꯥꯛꯅꯤ ꯂꯥꯛꯑꯣꯏ
ꯂꯥꯛꯄꯁꯨ ꯌꯥꯏ ꯀꯨꯟꯊ꯭ꯔꯥ ꯇꯧꯕꯤꯌꯣ ꯍꯥꯏꯕꯅꯤꯅ
ꯀꯨꯟꯊꯔꯥ ꯃꯇꯨꯡ ꯂꯥꯛꯈꯤꯗꯣꯏ ꯖꯠꯂꯣ ꯑꯗꯣꯏꯗꯤ ꯐꯅꯌꯥꯝ ꯌꯥꯝꯅꯤꯅꯦ
ꯀꯨꯟꯊꯔꯥ ꯃꯇꯨꯡꯗꯤ ꯂꯥꯛꯇꯧ ꯃꯥꯟꯗꯔ꯭ꯦꯗ ꯀꯨꯟꯊꯔꯥ ꯐꯥꯎꯕ ꯂꯥꯛꯇꯣꯏꯔꯥ
ꯎꯝ
ꯀ꯭ꯋꯥꯂꯤꯇꯤ ꯐꯖꯔꯗꯤ ꯑꯗꯨꯝ ꯅꯨꯡꯉꯥꯏꯌꯦ
ꯈꯪꯗꯦ ꯑꯗꯣ ꯑꯩꯈꯣꯏꯁꯦ ꯌꯥꯏꯔ ꯌꯥꯗ꯭ꯔꯤꯔꯁꯨ
ꯈꯪꯗꯦꯅꯦ ꯇꯧꯏꯁꯦ
ꯑꯍꯝꯕꯅꯤ ꯌꯦꯡꯕ ꯇꯥꯕꯅꯦ
ꯑꯍꯟꯕꯅꯤꯗ ꯎꯝ ꯌꯥꯏꯌꯦ
ꯄꯩꯁꯥ ꯄꯥꯏꯔꯝꯃꯅꯤ ꯏꯁꯄꯦꯟꯒꯤ ꯑꯉꯥꯡꯒꯗ
ꯗꯥ ꯆꯣꯛ ꯇꯣꯛꯄꯅꯤꯦꯅꯣꯏ ꯂꯦꯃꯤꯗꯕ ꯈꯕꯣ ꯂꯩ
ꯍ
ꯁꯖꯄꯇꯜ ꯄ ꯄꯨꯖꯥꯅ ꯑꯣꯏꯦ
ꯀꯦꯕꯗꯤꯒꯤ ꯀꯤꯞꯄꯔꯗꯨꯗꯤ ꯀꯣꯏꯔ ꯆꯠꯊꯩꯅ ꯂꯩꯅꯦ
ꯎꯝ
ꯃꯣꯏ ꯃꯌꯨꯝꯗ ꯍꯟꯗ꯭ꯔꯦ ꯑꯝꯇ ꯂꯣꯏ ꯀꯣꯏ ꯆꯠꯂꯦ ꯕꯥꯔꯖꯤꯜ ꯁꯨ ꯕꯤꯅꯤꯁꯒꯔꯗ ꯀꯣꯏ ꯆꯠꯂꯦ
ꯎꯝ
ꯅꯨꯡꯉꯥꯏ ꯃꯣꯏ ꯅꯨꯡꯉꯥꯏ ꯀꯥꯗꯔꯁꯨ ꯅꯨꯡꯉꯥꯏ ꯖꯠꯅꯤ
ꯁꯥꯟꯅꯕ ꯐꯪꯉꯦ ꯀꯌꯥꯝꯕꯨ ꯆꯍꯤ ꯀꯨꯟꯊ꯭ꯔꯥꯃꯨꯛꯇꯪꯅꯦ ꯁꯥꯟꯅꯥꯗꯣꯏꯁꯦ ꯑꯗꯨꯕꯨ ꯌꯧꯕꯨ ꯌꯧꯔꯛ
ꯊꯣꯡꯉꯝꯕꯗꯤ ꯌꯥꯏꯔꯦꯗ ꯑꯩꯗꯤ ꯌꯥꯔꯅꯤ
ꯑꯌꯨꯛ ꯇꯞꯅꯥ ꯇꯞꯅ ꯂꯩꯒꯤꯗ
ꯑꯩꯈꯣꯏ ꯃꯅꯤꯄꯨꯔ ꯀ꯭ꯂꯕꯀꯁꯤꯗꯤ ꯑꯐꯔ꯭ꯤꯀꯥ ꯀ꯭ꯂꯕꯅ ꯍꯦꯟꯅ ꯆꯥꯎꯈꯠꯂꯝꯒꯅꯦꯕ
ꯎꯝ ꯂꯩꯕꯗꯨꯅꯦ ꯄꯩꯁꯥ ꯑꯃꯝ ꯐꯪꯗ꯭ꯣꯏꯁꯦ
ꯎꯝ ꯍ ꯂꯇꯃꯤ ꯁꯔ ꯄꯥꯏꯗꯦ ꯍꯕ
ꯇꯗꯤ
ꯑꯩ ꯇꯔꯥ ꯍꯋꯥꯏ ꯃꯄꯨ ꯑꯣꯏꯔꯗꯔꯥ ꯍꯪ ꯆ ꯄ ꯀꯥꯟꯁꯅꯣ
ꯌꯥꯌꯥꯔ ꯑꯣꯏꯗ
ꯎ ꯕꯣꯣꯟ ꯍꯩꯇ꯭ꯔꯁꯨ ꯄꯨꯂꯞ ꯃꯄꯨꯈꯩꯗꯤ ꯕꯣꯜ ꯍꯩꯄꯣꯟꯇꯦꯗ ꯄꯩꯁꯥ ꯄꯥꯏꯕꯩꯅꯤ ꯂꯥꯛ ꯍꯕꯤ ꯄꯩꯁꯥ ꯄꯥꯏꯕꯅꯦ
ꯀꯁꯨ ꯀꯣ ꯌꯥ ꯑꯅ
ꯄꯁ ꯀꯥꯖ ꯂꯞꯀꯤꯄꯨꯗꯅꯤ ꯀ
ꯀꯅꯤ ꯑꯦꯃꯁꯨ
ꯑꯩꯗꯤ ꯀ꯭ꯂꯕꯀꯤ ꯕꯦꯁꯂꯣꯅꯥꯒꯤ ꯃꯨꯗ ꯑꯣꯏꯅꯤꯅꯦ ꯏꯁꯥꯒ ꯂꯩꯕ
ꯑꯥꯎ ꯑꯦꯁ ꯀꯗꯅꯨ ꯑꯩ ꯁꯥꯒꯠꯄ ꯍꯟꯗꯗꯅ ꯍꯧꯖꯤꯛꯇ ꯍꯜꯂꯄ ꯌꯥꯔꯦ ꯁꯥꯒꯠꯄ ꯑꯩ ꯀꯦꯝꯁ ꯌꯥꯗ꯭ꯔꯖꯤꯦ
ꯇꯁꯤꯔ
ꯎꯝ
ꯈꯠꯄꯤꯅꯦ
ꯍꯧꯖꯤꯛ ꯄꯩꯁꯥ ꯄꯥꯏꯔꯦ ꯀ꯭ꯂꯕ ꯂꯤꯡꯒꯗ ꯌꯥ ꯍꯥꯏꯦ ꯃꯅꯤꯄꯨꯔ
ꯀꯅꯗ ꯍ ꯍ ꯍ ꯍ
ꯄꯣꯟ ꯌꯦꯡ ꯆꯠꯂꯦꯗꯅ
ꯎꯝꯣꯏ ꯀꯣꯏ ꯐꯪꯖ ꯑꯗꯨꯝ ꯈꯪꯗꯦꯅꯦ ꯀꯣꯏ ꯀꯞ ꯁꯥꯟꯅꯕꯅꯣ ꯀꯃꯥꯏꯅ ꯇꯧꯕ ꯐꯪꯉ ꯆꯦꯠꯅ ꯈꯪꯗꯦꯕ ꯑꯂꯒ ꯑꯂꯒ ꯍꯥꯁꯤ ꯌꯥꯛꯇꯂꯦ
ꯀꯂꯔ ꯂꯅꯨꯡ ꯌꯥꯝ ꯆꯪꯉꯅꯦ ꯗꯣꯂꯗꯔ
ꯀꯩꯅꯣ ꯀꯃꯥꯏ ꯇꯣ ꯆꯪꯪ ꯄꯥꯔ ꯍꯪꯗ
ꯈꯪꯗ꯭ꯔꯦꯗ ꯏꯟꯗꯤꯌꯥꯒꯤ ꯑꯦꯞ ꯁꯤ ꯕꯦꯡꯒꯂꯨꯔ ꯐꯥꯎꯋꯦ ꯥꯎꯏ ꯑꯦꯞ ꯁꯤ ꯀꯩꯅꯣꯃ ꯃꯣꯏ ꯄꯩꯁꯥꯗ ꯂꯥꯛꯏꯁꯤꯔꯕ
ꯍꯥ
ꯄꯩꯁꯥ ꯊꯥꯅꯩꯅꯤ ꯀꯩꯅꯣ ꯃꯤ ꯕꯦꯠ ꯇꯧꯅꯥꯏꯅꯦꯕ ꯀ꯭ꯂꯞ ꯀ꯭ꯂꯞ ꯁꯥꯟꯅꯕ ꯍꯥꯏꯁꯦ
ꯅꯪꯗꯤ ꯀꯃꯥꯏ ꯐꯪꯏꯕ
ꯑ ꯄꯩꯁꯥ ꯌꯥꯝ ꯄꯥꯏꯔꯦ ꯄꯩꯁꯥ ꯄꯩꯁꯥꯁꯦ ꯄꯩꯁꯥ ꯑꯣꯟꯕ ꯌꯥꯏꯗ
ꯎꯝ
ꯆꯄ ꯑꯗꯨꯣ